ꯍꯔꯥꯎ ꯔꯕ
ꯍꯔꯥꯎꯔꯦ ꯑꯩꯗꯤ ꯃꯇꯝ ꯂꯣꯏꯔꯦ ꯂꯩꯅꯦ ꯍꯥꯏꯕꯗꯨꯕꯨ ꯌꯥꯔꯦ ꯍꯥꯏꯕ
ꯉꯔꯥꯡꯒ ꯁꯨꯡꯌꯥ ꯌꯥꯗꯕꯗꯨꯗꯗꯤ ꯌꯥꯒꯦ
ꯍꯣꯏ ꯉꯔꯥꯡ ꯌꯥꯔꯦ ꯑꯗꯨꯗꯤ ꯃꯤꯁꯅꯉꯅꯪ ꯂꯥꯁ ꯌꯦꯅꯉ ꯀꯅ ꯌꯥꯔꯦ ꯌꯥꯔꯦ ꯅꯪꯒꯤ ꯇꯥꯛꯁ ꯂꯣꯏꯈ꯭ꯔꯕ
ꯁꯨꯋꯦ
ꯂꯣꯏꯈ꯭ꯔꯕꯣ ꯅꯪꯒꯤ ꯍꯥꯏꯕꯤꯁꯦ ꯑꯣ ꯁꯕꯃꯤꯠ ꯇꯧꯕꯁꯨ ꯌꯥꯗ
ꯌꯥꯗ꯭ꯔꯦ ꯃ ꯈꯥ ꯇꯥꯕ ꯀꯣꯜ ꯇꯧꯕ ꯑꯃ ꯑꯝꯇ ꯊꯣꯛꯂꯛꯇ꯭ꯔꯦꯕ ꯑꯩꯒꯤꯗꯤ ꯁꯤ ꯁꯥꯟꯅꯕꯒꯤꯗꯤ ꯆꯉꯛꯑꯔꯣꯏꯗꯣ ꯂꯣꯏꯔꯦ ꯅꯪꯒꯤꯈꯤꯇ ꯉꯥꯏ
ꯃꯤꯁꯅ ꯁꯤ ꯁꯥꯟꯅꯕꯒꯤꯁꯨ ꯆꯪꯉꯛꯑꯦ ꯍꯥꯏꯗꯥꯏꯅꯦ
ꯑꯕꯅꯦ ꯆꯣꯡꯒ ꯇ ꯃꯥꯥꯟꯗ
ꯎꯝ
ꯍꯥꯏꯗꯤ ꯇꯥꯛꯁꯇꯣ ꯁꯞꯃꯤꯠ ꯇꯧꯈ꯭ꯔ ꯃꯇꯨꯡꯗ ꯑꯥ
ꯆ ꯆꯥ ꯆꯥꯝꯃꯅꯤ ꯍꯥꯏꯇꯥꯔꯦꯅꯦ ꯑꯗ ꯀꯜꯃꯉꯥꯡ ꯑꯗꯨ ꯂꯨꯄꯥ ꯆꯥꯇ꯭ꯔꯦꯠꯅꯦ ꯑꯃ ꯆꯪꯉꯛꯏꯁꯦ ꯑꯗꯨꯗꯤ ꯀꯣꯜ ꯏꯟꯀꯃꯤꯡꯒꯤꯁꯨ ꯌꯥꯎ ꯃꯥꯜꯂꯦꯕ
ꯌꯥꯎꯔꯝꯕꯅꯤ ꯑꯗꯨ ꯅꯠꯇ꯭ꯔꯒ ꯅꯪ ꯍꯥꯟꯅꯒꯤ ꯌꯥꯎꯗ꯭ꯔꯣ ꯁꯕꯃꯤꯠ ꯇꯧꯈꯤꯕ ꯂꯩꯇ꯭ꯔꯣ
ꯇꯧꯗꯦ ꯁꯨꯡꯇꯧ ꯇꯧꯗꯦ ꯀꯣꯜ ꯃꯉꯥ ꯈꯛꯇꯪ ꯁꯔꯃꯤꯠ ꯇꯧꯕꯗ ꯉꯥꯏꯕ ꯑꯗꯨꯗꯨꯒ
ꯑꯣ ꯌꯥꯝꯅꯤ ꯌꯥꯅꯤ ꯎ
ꯌꯥꯔꯤꯕꯩ ꯋꯥꯟꯗꯤ ꯑꯩꯗꯤ ꯉꯔꯥꯡ ꯂꯣꯏꯔꯦ ꯂꯩꯅꯦꯕ
ꯅ ꯔꯥꯏꯕꯄ
ꯏꯆꯟ ꯅꯨꯃꯤꯠ ꯄꯨꯡ ꯀꯌꯥ ꯆꯠꯁꯤꯅꯣ
ꯐꯪꯗꯤꯌꯦ ꯑꯩꯗꯤ ꯉꯁꯥꯏ ꯄꯨꯡ ꯀꯩꯅꯣꯗ ꯃꯥꯏ ꯑꯦꯛꯖꯥꯝꯗꯣ ꯄꯨꯡ ꯕꯥꯔꯣꯗꯩꯅ ꯍꯥꯏꯕ ꯀꯩꯅꯣꯝ ꯍꯥꯏꯕꯅꯦꯕ ꯑꯩꯗꯤ ꯄꯨꯡ ꯇꯔꯥ ꯅꯪꯅꯕꯅꯦ ꯑꯩ ꯆꯠꯂꯤꯗꯣ
ꯑꯣ ꯅꯣꯏ ꯑꯦꯖꯥꯝ ꯆꯠꯂꯤꯀꯣ ꯉꯁꯦ
ꯑꯣ ꯑ ꯐꯂ ꯀꯣ ꯀꯏꯗ꯭ꯔꯤ
ꯑꯩꯁꯨꯅꯦꯅꯦ ꯉꯔꯥꯡꯅꯦ ꯀꯥꯎꯊꯣꯛꯑꯦ ꯑꯗꯨꯗꯨꯒ ꯉꯁꯥꯏ ꯄꯨꯡ ꯇꯔꯦꯠꯇ ꯏꯃꯥꯟꯅꯕꯤꯅ ꯗꯣꯛꯇꯔ ꯆꯃꯤꯔꯖ ꯍꯥꯝꯅꯦꯕ ꯑꯗꯨ ꯉꯁꯥꯏ ꯉ ꯍꯣ ꯇꯔꯦꯦ ꯍ ꯍꯒ ꯂꯒꯟ ꯌꯦ ꯆꯠꯂꯤꯁꯦ ꯕ꯭ꯔꯁꯀꯤꯦꯠꯁꯨ ꯅꯨꯡꯉꯥꯏꯅ ꯇꯧꯗꯧꯔꯦ
ꯍꯝ
ꯑꯗꯨ ꯀꯨꯌꯦꯅ ꯂꯩꯊꯣꯔꯛꯑꯦ ꯇꯨꯝꯗꯅ ꯈꯣꯠꯇꯅ ꯃꯣꯏ ꯃꯌꯨꯝꯗ
ꯃꯣꯏ ꯀꯥꯏꯗꯦ ꯅꯣꯅꯣ ꯃꯥꯅꯕꯤꯗꯣ
ꯁꯤ ꯀꯣꯟ ꯅꯒꯦ ꯃꯥ ꯁ ꯁꯦꯝꯧꯅꯤ ꯌꯥꯝꯕꯤꯔꯅꯤꯅꯦꯕ ꯃꯣꯏꯒꯤ ꯀꯀꯥ ꯍꯣꯏ ꯌ ꯂꯩꯕꯁꯦ ꯄ
ꯎꯝ
ꯀꯔꯤꯦꯅ ꯍꯧꯔꯁ
ꯆ ꯏ ꯆ ꯊꯣꯃꯤꯁꯨ ꯂ ꯃꯂꯥ ꯑꯩꯗꯤ ꯍꯥꯏꯕ ꯑꯗꯣ ꯆꯥꯁꯦꯕ ꯏꯆꯝ ꯃꯤꯅꯃꯥꯏ ꯌꯧꯔꯤ ꯦꯅ ꯍꯥꯏꯕꯅꯦꯕ ꯆꯥꯛꯁꯨ ꯈꯥꯛꯄꯅꯦ ꯏꯕꯥꯅꯤꯗꯣ ꯍꯣꯕꯦ ꯍꯣꯕꯦ ꯇꯧꯕꯗꯨꯗ
ꯑꯣ ꯃꯥꯁꯥ ꯁꯥꯕꯗ ꯈꯤꯔ
ꯎꯝ ꯆꯥꯒꯦ ꯇꯕꯗꯦ ꯍꯣꯕꯦ ꯍꯣꯕꯦ ꯇꯧꯕꯗꯨꯗ ꯐꯖꯅ ꯑꯝꯇ ꯆꯥꯟꯅꯗ꯭ꯔꯕꯇ
ꯎꯝ
ꯅꯨꯡꯉꯥꯏꯌꯦ ꯂꯨꯄꯥ ꯆꯥꯝꯃꯉꯥ ꯑꯃꯨ ꯆꯥꯝꯃꯉꯥ ꯇꯧꯔꯑꯦ
ꯎꯝ ꯃꯈꯥ ꯇꯥꯕ ꯌꯥꯗꯦ ꯐꯩꯅꯦ
ꯑ ꯑꯗꯨꯅꯦ ꯐꯩ ꯍꯥꯏꯕ
ꯎꯝ
ꯁꯤꯔꯤꯝꯚꯅꯦꯦꯁꯔꯤꯒ ꯇꯥꯔꯣ ꯁꯥꯟꯅꯒꯦ
ꯍꯂꯥꯎ ꯐꯅ
ꯀꯩꯅꯣ ꯐꯥꯏ ꯇꯗꯤ ꯄꯨꯡ ꯀꯌꯥ ꯂꯩꯌꯦ
ꯍꯥꯥ
ꯀꯨꯨꯡ ꯀꯌꯥ ꯍꯜꯂꯛꯒꯌꯥ
ꯑꯩ ꯄꯨꯡ ꯑꯍꯨꯝ ꯃꯀꯥꯟ
ꯎ ꯂꯣꯏꯕ꯭ꯔꯥ ꯅꯪ ꯉꯔꯥꯡ ꯌꯦꯛꯄꯗ ꯃꯁꯤꯁꯤꯦ
ꯂꯣꯏꯌꯦ ꯉꯔꯥꯡ ꯅꯨꯡꯉꯥꯏ ꯃꯁꯜ
ꯂ ꯔꯥꯡꯗꯥꯡ ꯂꯣꯏꯁꯗꯦ
ꯎꯝ ꯑꯗꯨꯒꯀ
ꯑ ꯍꯟꯅ ꯑꯗꯨꯃ ꯃꯥꯂꯤ ꯋꯥ
ꯎꯝ ꯍꯣꯏ ꯉꯥꯡ ꯇꯣꯡꯗꯔ ꯑꯗꯨ
ꯍ ꯉꯅ ꯇꯦ ꯃꯥꯅ
ꯑ
ꯑꯗꯣ ꯉꯁꯥꯏ ꯍꯥꯏꯁꯨ ꯄꯨꯡ ꯃꯉꯥꯗ ꯍꯧꯒꯠꯂꯦ ꯁꯗꯗ ꯄꯨꯡ ꯃꯉꯥꯗ ꯐꯣꯟ ꯇꯧꯔꯛꯑꯦ ꯑꯗꯨ ꯑꯗꯨꯒ ꯑꯗꯨꯗꯒꯤ ꯇꯨꯝꯅꯤꯡꯉꯦꯅ ꯑꯃꯨꯛ ꯇꯨꯝꯕꯁꯤꯅ ꯏꯃꯥꯟꯅꯕꯤꯅ ꯐꯣꯟ ꯇꯧꯔꯛꯄꯐꯥꯎ ꯇꯨꯝꯃꯦ ꯄꯤ ꯑꯦꯟꯕꯤꯁꯨ ꯍꯧ ꯇꯔꯃꯣꯏꯅꯦꯕꯨꯣꯏꯕ ꯍꯗ
ꯉꯍꯥꯟꯈꯩ ꯍꯧꯒꯠꯂꯤ ꯄꯨꯡꯗꯨꯒ
ꯎ ꯎꯝ ꯏꯦꯝꯃ ꯑꯩ ꯉꯁꯤ ꯇꯨꯝꯕ ꯁꯨꯡꯄꯦꯟ ꯄꯦꯟꯗꯦ ꯍꯧꯖꯤꯛꯁꯨ ꯄꯦꯟꯗ꯭ꯔꯤꯕꯅꯤ ꯑꯩ
ꯎꯝ ꯆꯥꯛ ꯏꯁꯤꯡ ꯑꯗ ꯑꯥꯗ ꯑꯃꯨꯛ ꯇꯨꯝꯕ ꯌꯥꯔꯅꯤ
ꯅꯍꯥꯟꯒ ꯅꯨꯡꯗꯥꯡꯅ ꯈꯠꯅꯕ ꯃꯌꯥꯝꯗꯣ ꯑꯗꯨ ꯃꯌꯥꯝꯗꯣ ꯐꯒꯠꯂꯛꯏꯕ ꯊꯥꯟꯅ ꯂꯩ ꯄꯨꯡ ꯃꯌꯥꯝꯌꯥꯝ
ꯍ
ꯑꯔꯤ
ꯀꯩ ꯅꯣꯏꯃꯥꯟꯅꯕꯤꯁꯤꯡ
ꯈꯖꯤ ꯍꯦ
ꯄꯅꯦꯗ
ꯑꯥ ꯁꯀꯤꯅꯤ
ꯅ ꯄꯇꯥꯏ
ꯋꯥꯡꯈꯩꯗ ꯏꯁꯀꯤꯟꯡ ꯏꯁꯀꯤꯟꯒꯤ
ꯎꯝ
ꯑꯩꯈꯣꯏ ꯃꯈꯥꯁꯤꯗꯤ ꯍꯦꯛ ꯄ꯭ꯂꯥꯁꯇꯤꯛ ꯀꯀꯥ ꯃꯌꯥꯝꯁꯦ ꯑꯩꯈꯣꯏꯅ ꯂꯗꯥꯏꯔꯤꯛ ꯊꯥꯗꯩ ꯍꯥꯏꯕ ꯇꯥꯛꯅꯔꯦ ꯍꯥꯏꯕ ꯑ ꯇꯥꯛꯅꯔꯦ ꯍꯥꯏꯕ ꯌꯥꯝꯅ ꯅꯥꯄꯤꯁꯨ ꯍꯧꯖꯤꯟꯕ ꯉꯝꯗ꯭ꯔꯦ ꯕꯤꯗꯨ ꯀ ꯊꯣꯔꯛꯑꯦ ꯍꯥꯏꯕꯔꯣ ꯑꯐꯠꯇꯕ ꯊꯥꯗꯕꯒꯤ
ꯄ꯭ꯂꯥꯁꯇꯤꯛ ꯀꯩꯀꯩꯁꯨ ꯃꯌꯥꯝ ꯊꯥꯗꯕꯩꯩꯅ
ꯑꯥ ꯊꯥꯖꯩꯌꯦ ꯉꯥꯅꯦ ꯁꯌꯥ ꯎꯔꯦ ꯃꯤꯠ ꯁꯤꯅ ꯉꯥꯅꯦ ꯍꯣꯏ
ꯂꯩꯕꯃ
ꯎ ꯎꯆꯁꯤ ꯌꯦ ꯂꯤ
ꯎꯆꯤꯗꯨꯗꯤ ꯐꯖꯅ ꯌꯣꯛꯑꯕꯅꯦ ꯑꯩꯈꯣꯏ
ꯅꯃꯨꯅꯦ ꯏꯁꯤꯡꯁꯦ ꯊꯦꯟꯕ ꯖꯒꯥꯔ ꯂꯩꯕ ꯑꯗꯨꯗꯣ
ꯎꯝ
ꯎꯁꯤꯗ ꯀ ꯍꯅꯥꯗꯤ ꯑꯦ
ꯆꯥꯎꯕ ꯃꯅ ꯍꯦꯍ ꯇꯗꯦ
ꯆꯥꯎꯋꯦ ꯑꯗꯨꯅꯦ
ꯐꯖꯅ ꯊꯥ ꯂꯩꯔꯕꯅꯤꯅ ꯑꯩꯈꯣꯏꯅ
ꯃꯥꯅꯤ
ꯑꯩ ꯅꯥꯀꯣꯡꯁꯦ ꯐꯨꯟꯈꯤꯗꯣꯏꯣꯔꯕꯗꯣ
ꯀꯩꯒꯤꯅꯣ ꯍꯥꯏꯁꯦ ꯁꯅꯥ ꯁꯤꯗꯕꯒꯤ
ꯎꯝ
ꯑꯩꯁꯨꯅꯦ
ꯀꯃꯥꯏꯅ ꯇꯧꯗꯣꯏꯅꯣ ꯈꯣꯪꯒꯦꯁ ꯄꯨꯟꯈ꯭ꯔꯅꯤ
ꯗꯅꯤ
ꯑꯃ ꯐꯛꯆꯦꯠꯇꯣ ꯍꯥꯞꯆꯤꯟꯒꯦꯅ ꯏꯃꯥꯟꯅꯕꯤꯗ ꯑꯝꯇ ꯄꯨꯔꯛꯑꯣꯅ ꯍꯥꯏꯔꯒ ꯀꯥꯎꯔꯦꯅ ꯄꯨꯔꯛꯇ꯭ꯔꯕ
ꯐꯆ ꯎꯝ ꯐ ꯐ
ꯀꯥꯎꯔꯦꯅ ꯄꯨꯔꯛꯈꯤꯅꯦ
ꯑꯩꯁ ꯏꯕꯃꯥ ꯍꯥꯞꯄꯒꯃꯃ ꯁꯅꯥꯗꯣ ꯅꯥꯀꯣꯡꯒ ꯅꯞꯄꯤꯗꯅ
ꯎꯝ
ꯑ ꯁꯅꯥꯒꯤ ꯃꯅꯤꯡꯗꯣ ꯑꯣ ꯆꯥꯛꯁꯦꯂ ꯑꯣꯁꯤꯗ
ꯑꯝ
ꯑꯗꯨꯗꯨꯒ ꯑꯩꯅ ꯍꯦꯛꯇ ꯂꯧꯥꯎꯊꯣꯛꯄ ꯁꯤꯕꯗꯣ ꯌꯥꯗꯕ
ꯌꯥꯃꯅꯦ
ꯑꯃ ꯀꯩꯔꯣꯗ ꯑꯣꯏꯗꯤ ꯌꯥꯅꯤ ꯑꯃ ꯅꯅꯥꯟꯅꯄꯤ ꯑꯃ ꯅꯥꯅꯤꯡ ꯂꯩꯁꯟꯕꯤꯗꯣ ꯃꯅꯤꯡꯗ ꯄꯥ ꯑꯗꯣ ꯑꯗꯨ ꯑꯣꯏꯗꯤ ꯌꯥꯅꯤ ꯃꯅꯤꯡꯗ ꯇꯨꯝꯕꯅꯤꯅ ꯅꯥꯏꯕ
ꯎꯝ
ꯑꯩꯒꯤ ꯈꯨꯇꯨꯝꯗ ꯑꯗꯨꯝ ꯈꯪꯉꯝꯅꯤ ꯐꯣꯟꯁꯦ ꯅꯥꯀꯣꯡ ꯉꯂ ꯐ
ꯍꯝ ꯍꯝ ꯍꯡ
ꯅꯥꯏꯌꯥꯔ
ꯅꯥꯀꯣꯡꯗ ꯐꯣꯟ ꯊꯝꯃꯒ ꯇꯨꯝꯕꯗ ꯌꯥꯝ ꯅꯥꯕꯅꯤꯅ ꯀꯣ
ꯅꯥꯏ ꯍꯥꯏꯕ ꯑꯗꯨꯅꯦ ꯀꯩꯅꯣ ꯉꯥꯛꯁꯪꯅ ꯉꯥꯡꯉ ꯅꯥꯀꯣꯡꯒ ꯅꯥꯀꯣꯡꯒ ꯁ꯭ꯇꯦꯞ ꯁꯇꯦꯞ ꯀ ꯂꯩꯔꯝꯖ ꯈꯦꯠꯆꯜꯂꯒ
ꯎꯝ ꯅꯥꯕꯅꯦ ꯍꯧꯒꯠꯂꯛꯄꯗꯒ ꯇꯤꯡꯊꯣꯛꯄꯗꯒ
ꯥꯅꯥꯏ ꯑꯗꯨꯗꯤ ꯍꯣꯏ ꯅꯪꯁꯦ ꯑꯦꯛꯁꯄꯤꯔꯤꯌꯦꯟꯁ ꯂꯩꯔ ꯑꯣꯏꯔꯦ
ꯑꯩꯗꯤꯅꯦ ꯑꯩ ꯇꯧꯔ‌ꯦ ꯁꯤꯗꯩ ꯑꯗꯨꯝ ꯇꯨꯝꯗꯒꯤꯕ ꯀꯥꯎꯊꯣꯛꯇꯅ ꯐꯣꯟꯗꯨ ꯄꯒ
ꯐꯔꯦ ꯐꯔꯦꯅꯦ ꯑꯦꯛꯖꯥꯝ ꯂꯣꯏꯔꯦꯅꯦ
ꯂ‌ꯣꯏꯔꯦ ꯑꯁ ꯅꯨꯡꯉꯥꯏꯕꯝ ꯈꯪꯗꯦ ꯑꯩ ꯍꯌꯦꯡꯒꯤ ꯈꯟꯕꯗ
ꯍꯌꯦꯡ ꯀꯔꯤ
ꯍꯌꯦꯡ ꯆꯠꯇꯣꯏꯁꯦ ꯌꯥꯝ ꯖꯟꯖꯥꯟꯅ ꯑꯣꯏ ꯍꯥꯏꯕ
ꯊꯟ ꯆꯠꯄꯁ‌ꯦ ꯌꯥꯝ ꯇꯟꯕꯅꯤꯉ‌ꯣ
ꯗꯨꯅꯤ
ꯇꯜꯂ‌ꯦ ꯂꯩ ꯌꯨꯝ ꯆꯠꯄꯁꯤ ꯆꯠꯅꯤꯡꯗꯦ
ꯌꯨꯝ ꯌꯨꯝꯗ ꯂꯩꯕ ꯍꯩꯅꯗ꯭ꯔꯕ‌ꯣ ꯍ ꯍ
ꯌꯨꯝꯗ ꯂꯩꯔꯤꯅꯦ ꯀꯨꯏꯅ ꯑꯗꯨꯝ ꯂꯩꯅꯤꯡꯉ‌ꯦ ꯍꯥꯏꯕ ꯆꯠ ꯅꯤꯡꯗ‌ꯦ ꯍꯥꯏꯕ ꯆꯠꯊ‌ꯣꯛ ꯆꯠꯁꯤꯟ ꯂꯝꯕꯤ ꯁꯤꯅ ꯃꯔ‌ꯣꯜ ꯑꯝ ꯐꯕꯒ
ꯍꯣꯏ
ꯅꯣꯏ ꯅꯍꯥꯟ ꯂꯝꯕꯤꯒꯗꯣ ꯏꯕ‌ꯦꯝꯃ ꯀꯩꯁꯨ ꯅꯠꯇꯦ ꯕꯤꯁꯌꯥ ꯅꯍꯥꯟꯅꯦ ꯑꯩꯈꯣꯏ ꯆꯠꯄꯗꯅꯦ ꯀꯣꯡꯕꯒꯤ ꯊꯣꯡ ꯍꯥꯏꯕꯗ ꯂꯥꯟ
ꯀ‌ꯣꯡꯕꯩ
ꯉꯥꯔꯌꯥꯟ ꯆꯠꯄꯗ ꯑ ꯀꯣꯡꯕ ꯊꯣꯡ ꯑꯃ ꯀꯩ ꯀꯩꯅꯣ ꯎꯝ ꯀꯣꯄꯜ ꯃꯇꯩ ꯃꯅꯥꯎ ꯂꯥꯟꯕ ꯌꯥꯗꯦ ꯍꯥꯏ
ꯈꯪꯗꯤꯌ‌ꯦ ꯀꯔꯝꯕ ꯊꯣꯡꯅꯣ
ꯃꯤ ꯂꯨꯍꯣꯡꯕ ꯍꯜꯂ ꯆ ꯍꯥꯏ ꯍ
ꯂꯥꯜꯂꯝꯗꯧ ꯃꯥꯟꯗꯦ ꯀꯣꯡꯕꯩꯗꯤ ꯊꯣꯡ ꯃꯆꯥ ꯑꯃꯈꯛ ꯂꯩꯕꯅꯦ
ꯑꯗꯨ ꯃꯆꯥꯥꯗꯣ ꯍꯥꯏꯁꯦ
ꯑꯃ ꯁꯣ ꯅꯥꯀꯟ ꯑꯣꯂꯥ ꯑꯣꯂꯥ ꯂꯝꯄꯥꯛ ꯆꯠꯄꯒꯤꯗ ꯂꯥꯟꯗꯦꯍꯦ ꯑꯗꯨꯗꯤ ꯑꯩꯈꯣꯏꯗꯤ ꯑꯗꯣꯝꯗ ꯂꯥꯛꯁꯨ ꯂꯥꯛꯇꯅ
ꯊꯣꯡ ꯑꯝꯇ ꯂꯥꯛꯍꯗꯕ꯭ꯔꯣ
ꯇꯉ ꯀꯣꯏ ꯂꯥ ꯂ ꯂꯤꯗꯣ ꯏꯠꯂꯤ ꯂꯗ ꯇ
ꯈꯪꯗꯦ ꯑꯗꯨꯏ ꯊꯣꯡꯗ ꯍꯥꯏꯗꯤ ꯂꯨꯍꯣꯡꯕ ꯂꯥꯛꯄ ꯀꯩꯅꯣ ꯆꯠꯍꯟꯗꯦ ꯂꯥꯜꯍꯟꯗꯦ
ꯑꯗꯣ ꯑꯩꯈꯣꯏ ꯃꯥ ꯑꯩꯈꯣꯏ ꯕꯥꯍꯣꯏꯗꯤ ꯑꯗꯨꯝ ꯆꯠꯂꯤꯍꯦ
ꯃꯣꯏ ꯂ
ꯍꯣꯏ ꯍꯣꯡꯔ ꯁꯣꯖꯗꯥ
ꯈꯥꯡꯗ ꯂ ꯍ ꯃꯅꯁꯟ ꯆ ꯑꯗꯨ ꯌꯥꯗꯤ ꯈꯪ
ꯆꯠꯂꯤꯗ ꯀꯣꯡꯕꯔꯣꯝꯗꯗꯤ ꯇꯥꯗꯦꯗ ꯃꯤꯁꯨ
ꯃꯤꯅꯨ ꯊꯣꯡ ꯍꯥꯏꯕ ꯍ ꯀ ꯎꯝ ꯑ ꯑꯒꯔ ꯃ ꯇꯥꯖ
ꯄꯥꯏꯔꯦ ꯆ ꯇꯣꯏꯔꯕ
ꯑꯗꯨꯗ ꯄꯥꯏꯁꯄꯔ ꯍꯥꯏꯕ
ꯎꯝ ꯊꯝꯃꯣ ꯊꯝꯃꯣ
ꯊꯃꯦ ꯊꯃꯦ
ꯎꯝ